ꯎꯝ ꯅꯨꯡꯉꯥꯏꯔꯤꯕ꯭ꯔꯣ
ꯅꯨꯡꯉꯔꯤ ꯅꯪꯗꯤ
ꯅꯨꯡꯉꯔꯤꯁ
ꯀꯔꯤ ꯃꯊ꯭ꯌꯥ ꯆꯥꯔꯒꯦ
ꯉꯁꯤꯁꯦ ꯍꯋꯥꯏ ꯑꯣꯏꯅ ꯍꯣꯏ ꯍꯣꯏ ꯑꯣꯏꯅ ꯇꯧꯔꯦ ꯉꯁꯤꯗꯤ ꯃꯊꯦꯜꯗꯤ
ꯑꯣ ꯑꯣ ꯌꯦꯡꯗꯣꯏꯔꯣ
ꯣꯗꯤ ꯌꯦꯗ ꯑꯗꯤ
ꯌꯦꯗꯦ ꯑꯣ
ꯃꯔꯨꯞ ꯂꯩꯇꯕ ꯌꯦꯡꯅꯤꯡꯗꯕ
ꯑ
ꯎ ꯌꯦꯡꯃꯤꯟꯅꯗꯤ ꯅꯨꯡꯉꯥꯏꯗꯅ
ꯍꯣꯏ ꯍꯣꯏ
ꯕꯣ ꯌꯦꯡꯕ ꯀꯔꯤ ꯇꯧꯕꯁꯨ ꯁꯤꯅꯦꯃꯥ ꯌꯦꯡꯕ ꯑꯣꯏꯔꯣ ꯀꯔꯤ ꯑꯣꯏꯔꯣ ꯃꯔꯨꯞ ꯂꯩꯅ ꯌꯦꯡꯗꯤ ꯅꯨꯡꯉꯥꯏ ꯑꯩꯅ
ꯑꯩꯗꯤ ꯁꯤꯅꯦꯃꯥꯒꯨꯝꯕ ꯌꯦꯡꯕꯁ ꯏꯊꯟꯇ ꯌꯦꯡꯉꯤ
ꯑꯗꯨꯁꯨ ꯅꯨꯡꯉꯥꯏ ꯑꯗꯨꯒꯕꯨ ꯃꯔꯨꯞ ꯃꯔꯨꯞ ꯂꯩꯗꯨꯅ ꯍꯦꯟꯅ ꯅꯨꯡꯉꯥꯏꯗꯨꯅ
ꯍꯣꯏ ꯍꯣꯏ ꯃꯥꯂꯣꯝꯗꯗꯤ ꯑꯗꯨꯝ ꯅꯨꯡꯉꯥꯏꯕꯅꯦ
ꯀꯩꯗꯧꯔꯤꯒꯦ ꯍꯧꯖꯤꯛꯕꯣ
ꯑꯩꯁꯨ ꯆꯥꯛ ꯆꯥꯊꯣꯛꯇ ꯉꯥꯏꯔꯦ ꯏꯔꯨꯖꯒꯦꯗꯅ ꯈꯟꯕ
ꯊꯦꯡꯉꯗꯅ
ꯍꯣꯏ ꯉꯁꯤꯗꯣ ꯆꯥꯛ ꯊꯦꯡꯅ ꯆꯥꯕ ꯍꯥꯏꯇꯥꯔꯦ
ꯑ
ꯑꯦꯉꯅꯤ
ꯃꯁꯥꯕꯤꯁꯤꯡꯅ ꯍꯦꯟꯅ ꯣꯜꯗ ꯏꯟꯇꯔꯦꯁ ꯂꯩꯔꯦꯅꯦ
ꯁꯦꯡꯕ ꯅꯨꯄꯥꯁꯤꯡꯅ ꯏꯟꯇꯔꯦꯁ ꯂꯩꯇꯕꯗ ꯑꯩꯈꯣꯏꯈ ꯑꯣꯏꯅ ꯂꯩꯔꯦ
ꯑꯩꯅ ꯏꯟꯇꯔꯦꯁ ꯂꯩꯇꯕ ꯅꯪ ꯅꯪ ꯂꯩꯁꯥꯕꯤꯅ ꯏꯟꯇꯔꯦꯁ ꯂꯩꯕ
ꯍꯣꯏ
ꯀꯗꯥꯏ ꯀꯗꯥꯏ ꯆꯠꯂꯦ ꯉꯁꯤꯕꯣ
ꯑꯩ ꯉꯁꯤ ꯊꯕꯛ ꯑꯃ ꯆꯠꯂꯦ
ꯑ
ꯃꯥꯁꯒ ꯑꯜꯂ ꯑꯦ
ꯐꯩꯅꯦ ꯊꯕꯛ ꯆꯠꯄ ꯐꯪꯕꯗ
ꯎꯝ ꯀꯩꯅꯣ ꯍꯥꯏꯔꯦ ꯃꯥ ꯏꯁꯥꯒꯤ ꯊꯕꯛ ꯍꯥꯏꯇꯥꯔꯦꯀꯣ
ꯎꯝ
ꯔꯤ ꯅꯪ
ꯑꯥ
ꯅꯪꯗꯤ ꯉꯁꯤ ꯀꯗꯥꯏ ꯀꯗꯥꯏ ꯆꯠꯈ꯭ꯔꯒꯦ
ꯉꯁꯤꯗꯤ ꯃꯄꯥꯟ ꯊꯣꯛꯇ꯭ꯔꯦꯗ ꯑꯗꯨꯝ ꯌꯨꯝꯗ ꯂꯩꯔꯦꯗ
ꯑꯣ
ꯅꯨꯡꯁꯥ ꯁꯥꯃꯟꯅꯩꯀꯣ ꯉꯗꯤ ꯊꯣꯛꯂꯔꯒꯦ ꯍꯥꯏꯅ ꯑꯗꯨꯝ ꯂꯩꯔ ꯂꯩꯗ
ꯑꯣ ꯍꯧꯖꯤꯛꯀꯥꯟ ꯅꯨꯡꯁꯥꯁꯤꯗꯤ ꯑꯁ ꯈꯨꯠꯁꯥꯁꯤꯗꯤ ꯀꯩꯅꯣꯝ ꯇꯧꯋꯦꯗ
ꯎꯝ ꯑꯜꯇ꯭ꯔꯥ ꯕꯥꯏꯑꯣꯂꯦꯠ ꯔꯦꯁꯨ ꯌꯥꯝꯃꯦ ꯍꯥꯏꯌꯦ ꯃꯣꯏꯅ ꯍꯥꯏꯕꯗ ꯄꯣꯠꯠꯇ ꯌꯦꯡꯕꯗꯀꯣ
ꯑ
ꯌꯥꯝꯅ ꯁꯟ ꯑꯦꯛꯁꯄꯣꯁ ꯇꯧꯒꯅꯨ ꯍꯥꯏꯌꯦꯕ ꯑꯃꯅ
ꯑꯣ
ꯑꯗꯨꯕꯨꯗꯤ ꯑꯗꯨꯝ ꯂꯣꯏꯅꯃꯛ ꯃꯤ ꯂꯣꯏꯅꯃꯛ ꯊꯣꯛꯂꯤꯦ ꯊꯣꯛꯅꯉꯗ ꯑꯗꯨꯃꯥꯏꯅ ꯃꯣꯏ ꯋꯦꯗꯔ ꯔꯤꯄꯣꯔꯠꯅꯤ ꯑꯗꯨꯃꯥꯏ ꯍꯥꯏ ꯋꯥꯅꯤꯗ ꯃꯤꯁꯨ ꯊꯣꯛꯏ ꯃꯤꯁꯤꯡꯁꯨ ꯊꯣꯛꯑꯦ
ꯍꯪꯅ ꯈꯗꯤ ꯇꯤꯔꯤ ꯊꯣꯏ
ꯎꯝ ꯀꯁꯤ ꯀꯥꯏꯗꯗ
ꯁꯤꯁꯇꯔꯁꯦ ꯚꯦꯂꯤꯗ ꯂꯩꯕ ꯃꯥꯅꯤꯀꯣ
ꯀ꯭ꯔꯤꯕ
ꯅꯪꯁꯦ ꯚꯦꯂꯤꯗ ꯂꯩꯕ ꯃꯥꯜꯂꯦꯕ
ꯍꯣꯏ ꯃꯥꯅꯦ ꯂꯩꯌꯦ
ꯎ ꯑꯣꯏꯒꯗꯧ ꯃꯥꯟꯕ ꯑꯣꯏꯔꯝꯒꯗꯕ ꯃꯥꯟꯕ ꯕꯦꯂꯤ ꯍꯥꯏꯁꯦ ꯇꯥꯏꯌꯦꯅ ꯈꯪꯉꯤꯗꯅ
ꯍꯣꯏ
ꯎꯝ ꯃꯐꯝꯗꯣ ꯍꯥꯏꯕꯅꯤꯗ
ꯃꯥꯅꯦ ꯃꯥꯅꯤ ꯂꯩꯌꯦ ꯌꯨꯝꯗ ꯂꯩꯔꯗꯤ ꯆꯥꯛꯠꯇꯣ ꯊꯦꯡꯅ ꯆꯥꯒꯦꯁꯨ ꯌꯥꯗꯦ ꯉꯟꯅ ꯆꯥꯗ꯭ꯔꯗꯤ ꯌꯥꯗꯦꯁ ꯀꯗꯥꯥꯏꯒꯦ ꯉꯁꯤꯗꯤ ꯆꯥ ꯆꯟꯅꯤꯡꯗꯦ ꯭ꯔꯦ ꯆꯥꯛꯂꯝꯥꯂꯝꯗ꯭ꯔꯦ ꯍꯥꯏꯔꯁꯨ ꯈꯤꯇꯪ ꯑꯣꯏꯔꯁꯨ ꯆꯥꯗꯕ ꯌꯥꯔꯔꯣꯏꯒ ꯍꯥꯏꯔꯒ ꯑꯩꯁ
ꯑ
ꯌꯥꯗ ꯁꯤꯗ ꯂꯩꯔꯗꯤ ꯆꯥꯅꯤꯡꯒ ꯆ ꯆꯥꯅꯤꯡ ꯉꯇꯣ ꯈꯨꯨꯁꯤ ꯇꯧꯔꯦꯗꯅ ꯑꯃꯔꯣꯝꯗ ꯍꯥꯏꯔꯗꯤ
ꯎꯝ ꯏꯁꯇꯟꯈꯣꯠꯁꯦ ꯚꯔꯥꯗ ꯂꯩꯕ꯭ꯔꯣ
ꯑꯦ ꯔꯁꯦꯂꯦ
ꯐꯦꯂ ꯀꯣ ꯏꯃꯦꯔ ꯊꯝꯃꯦꯒ
ꯎ ꯀꯩꯅꯅꯦ ꯑꯁꯗꯤ ꯅ ꯇꯅꯤ
ꯀꯔꯤꯕ
ꯀꯩꯅꯣ ꯀꯩꯅꯣ ꯈꯪꯕꯔꯥ
ꯀꯦꯅꯣꯒ꯭ꯔꯥꯐꯔ ꯍꯥꯏꯕꯁꯤꯗꯤ ꯑꯩꯒꯤ ꯑꯣ ꯖꯔꯅꯦꯂꯤꯁ ꯑꯣꯏꯒꯦ ꯍꯥꯏꯕ꯭ꯔꯣ
ꯑꯔꯗ
ꯑꯗꯨꯒꯤꯗꯨꯣ ꯅꯠꯇ꯭ꯔ ꯍꯥꯏ ꯅꯍꯥꯛ ꯅꯪ ꯍꯥꯏꯕꯗꯣ
ꯇꯩꯅꯣ
ꯅꯪꯅ ꯇꯝꯃꯦ ꯍꯥꯏꯕꯗꯣ
ꯁꯣꯔꯠ ꯍꯦꯟ ꯍꯥꯏꯅꯀꯣ ꯁꯤꯀꯦꯇ꯭ꯔꯦꯜ ꯑꯦꯛꯁꯤꯁꯇꯦꯟ ꯅꯁꯨ ꯍꯥꯏꯅꯑ
ꯑꯗꯨ ꯇꯝꯃꯒ ꯂꯣꯏꯔ ꯇꯝꯕ ꯂꯣꯏꯔꯒ ꯅꯪ ꯀꯔꯤ ꯊꯕꯛꯇ ꯆꯪꯒꯦ ꯍꯥꯏ ꯈ ꯈꯟꯕ꯭ꯔꯣ
ꯊꯕꯛ ꯆꯪꯕꯕꯨ ꯁꯤꯖꯤ ꯀꯥꯟꯗ ꯄꯩꯁꯥ ꯂꯩꯇ꯭ꯔꯤ ꯂꯩꯇꯦꯗ
ꯎꯝ
ꯍꯧꯖꯤꯛꯀꯥꯟꯗꯤ ꯍꯥꯏꯗꯤ ꯍꯣꯏ ꯑꯩꯈꯣꯏ ꯈꯤꯪ ꯉꯝꯃꯒ ꯆꯪꯕ ꯆꯪꯉꯗꯤ ꯑꯃꯔꯣꯝꯗ ꯐꯔꯦꯀꯣ ꯊꯕꯛꯄꯨꯗꯤ ꯃꯌꯥꯝ ꯀꯥꯎꯕꯅꯦ ꯁꯤꯒꯤꯗꯤ
ꯎꯝ
ꯀꯣꯔꯠ ꯍꯥꯏ ꯀꯣꯔꯠꯒꯨꯝꯕꯗꯁꯨ ꯀꯧꯋꯦꯀꯣ ꯑꯗꯨꯒ ꯏꯟꯁꯇꯤꯇ꯭ꯌꯨꯠ ꯈꯨꯗꯤꯡꯁꯨ ꯀꯧꯕꯅꯦ
ꯌꯥꯝ ꯐꯥꯏꯅ
ꯑꯝ ꯗꯤꯄꯥꯔꯠꯃꯦꯟ ꯈꯨꯗꯤꯡꯁꯨ ꯀꯧꯕꯅꯦ ꯑ ꯈꯪꯗ꯭ꯔꯦ ꯗꯥꯎ ꯌꯦꯡꯕ ꯍꯥꯏꯗꯨꯅꯤꯗ
ꯗꯥꯎ ꯌꯦꯡꯉꯅꯨ ꯑꯗꯨꯝ ꯐꯖꯅ ꯇꯝꯊꯔꯒ ꯑꯗꯨꯝ ꯊꯕꯛ ꯆꯪꯅ ꯍꯣꯠꯅ ꯑꯗꯨꯝ ꯌꯥꯒꯅꯤ
ꯑꯣ ꯐꯪꯉꯗ ꯐꯪꯉꯣꯏꯗ ꯄꯥꯈꯠꯂꯦ ꯍꯅ ꯂꯣꯏꯔꯅꯤꯌꯦ ꯑꯩ ꯀꯩꯅꯣ ꯇꯧꯣꯔꯦ ꯇꯔꯦꯠ ꯇꯔꯥ ꯃꯉꯥꯗ ꯍꯧꯔꯅꯤꯌꯦ ꯀ
ꯅ ꯦꯀꯦꯁꯟ ꯂꯩꯕ
ꯁ ꯂꯥꯏꯇ ꯂꯣꯋꯒꯗꯥ ꯋꯥ ꯍꯗꯥꯅꯥ ꯍꯗ ꯊ ꯍꯥꯟꯅ ꯂꯣꯏꯔꯨꯗꯧꯔꯦ
ꯎꯝ ꯎꯝ ꯏꯁꯥꯅꯕꯨ ꯀ꯭ꯋꯥꯂꯤꯐꯥꯏ ꯇꯧꯔꯗꯤ ꯑꯗꯨꯝ ꯐꯪꯒꯅꯤꯗ ꯊꯕꯛꯄꯨꯗꯤ ꯀꯩꯁꯨ ꯅꯨꯡꯁꯥ ꯊꯤꯉꯩ ꯂꯩꯗꯦꯗ
ꯣꯏ ꯑꯃꯔꯣꯝꯗꯒꯤ ꯑꯗꯨ ꯈꯜꯂꯦ ꯑꯗꯨ ꯑꯁ ꯑꯗꯨꯗꯣ ꯃꯥ ꯃꯥꯇꯗꯤ ꯀꯣꯛꯁꯤ ꯀꯥꯏ ꯆꯥꯏꯕꯅꯤ ꯍꯦ
ꯌꯥꯝ ꯅꯥꯏꯕ
ꯈꯪ ꯈꯪꯕꯨ ꯈꯪꯉꯗꯤ ꯌꯥꯝ ꯂꯥꯏꯌꯦ ꯍꯦꯛ ꯈꯪꯗ꯭ꯔꯕ ꯌꯥꯝ ꯂꯨꯕꯁꯦ ꯑꯗꯣ ꯀꯩ ꯍꯥꯏꯗꯅ ꯈꯪꯂ ꯑꯩꯈꯣꯏꯅ ꯃꯥ ꯃꯥꯗꯤ ꯄꯥꯅꯤꯡꯕ ꯄꯥꯅꯤꯡꯗꯕ ꯑꯃ ꯂꯩꯗꯅ
ꯎꯝ
ꯀꯟꯕ ꯅꯨꯃꯤꯠꯁꯨ ꯌꯥꯎꯋꯦꯗꯅ
ꯃꯥꯅꯦ ꯃꯥꯅꯦ
ꯀꯥꯂꯒ ꯇꯧꯔꯒ ꯀꯗꯥ ꯍꯥꯏꯔꯤ ꯀ ꯀꯥꯎꯕꯅꯦ
ꯊꯕꯛ ꯍꯥꯏꯕ ꯇꯝꯕ ꯍꯥꯏꯗꯤ ꯋꯥꯗꯕ ꯂꯩꯇꯦꯗꯅ
ꯍꯣꯏ ꯑꯗꯨꯕꯨ ꯑꯩꯁꯦ ꯑꯗꯨ ꯈꯪꯗ꯭ꯔꯦ ꯀꯦꯇꯗꯔꯤ
ꯍ
ꯅꯣꯏꯃ ꯃꯠꯇꯝ ꯐ꯭ꯔꯕꯣ
ꯍꯣꯏ ꯇꯨꯝꯈ꯭ꯔꯦ ꯑꯩꯈꯣꯏ ꯏꯃꯨꯡ ꯂꯣꯏ ꯇꯨꯝꯈ꯭ꯔꯦ
ꯑ ꯀꯄ ꯉꯔꯦ
ꯍꯣꯏꯗꯥꯉꯔꯦ
ꯀꯔꯤꯅꯣ ꯅꯪꯅ ꯊꯦꯡꯉ ꯇꯨꯝꯃꯤꯗꯨꯗꯤ ꯑꯗꯨꯗꯤ ꯕꯣꯁꯁꯨ ꯌꯦꯡꯗꯕ
ꯑꯗꯨꯖꯤ ꯅꯪꯟꯅ ꯋꯥꯔꯤ ꯁꯔꯤꯁꯤꯗꯤ
ꯑꯩꯉꯣꯟꯗ ꯋꯥꯔꯤ ꯁꯥꯗ꯭ꯔꯤꯉꯩꯗ ꯍꯥꯏꯕꯅꯦ
ꯃꯥꯉꫭꯟꯗ ꯁꯕ ꯑꯗꯨꯁꯨ
ꯁꯤꯒꯤ
ꯃꯤꯒꯣꯗ ꯋꯥꯔꯤꯔꯁꯑꯦ
ꯑꯣ ꯑꯣꯏꯕ꯭ꯔꯣ ꯅꯨꯄꯤ ꯈꯣꯏꯒꯕꯨꯗꯤ ꯁꯥꯟꯅꯕ꯭ꯔꯣ ꯃꯥꯜꯂꯦꯗ
ꯅꯨꯄꯤꯒ ꯅꯨꯄꯤꯒ ꯋꯥꯔꯤ ꯁꯥꯏꯗꯕꯨ ꯁꯤꯒꯤ ꯊꯕꯛꯇ ꯁꯥꯕꯅꯤꯅꯦ
ꯀꯣꯏꯅ ꯈꯣꯠꯅꯕꯒꯤ ꯋꯥꯔꯤ ꯅꯠꯇꯕ ꯁꯨꯝ ꯆꯅ ꯋꯥꯊꯤ ꯀꯣꯏꯅ ꯈꯣꯠꯅꯕ ꯅꯠꯇꯕ ꯑꯗꯨꯝ ꯆꯨꯟꯅꯒꯦ ꯋꯥꯊꯤ ꯇꯧꯕꯅꯤꯗ
ꯑꯗꯨ ꯑꯊꯤ ꯉꯥꯡꯕꯗꯣ ꯑꯗꯨꯅ ꯐꯠꯇ꯭ꯔꯣ ꯑꯩ ꯀꯣꯏꯅꯥꯕꯩ ꯁꯥꯔꯨꯛꯄꯨꯗꯤ ꯁꯨꯃꯥꯏꯅ ꯋꯥꯊꯤ ꯉꯥꯡ ꯉꯥꯡ ꯉꯥꯡꯉꯒ ꯑꯗꯨꯝ ꯄꯥꯝꯕ ꯂꯩꯒꯦ ꯑꯗꯨꯝ
ꯃꯥꯅꯦ ꯃꯥꯅꯦ
ꯍꯍ ꯍ
ꯆꯨꯝꯃꯦ ꯆꯨꯝꯃꯦ ꯑꯗꯨꯁꯨ
ꯀꯣꯝꯃꯦ ꯑꯗꯨꯁꯨ ꯌꯥꯒꯦꯔꯥ ꯌꯥꯔꯣꯏꯔꯥ ꯆꯥꯁ ꯅꯨꯄꯤꯗꯤ ꯅꯨꯄꯥꯅ ꯂꯨꯅ ꯇꯧꯔꯗꯤ ꯑꯗꯨꯝ ꯌꯥꯒꯅꯤꯗ
ꯌꯥꯒꯅꯤ ꯌꯥꯒꯅꯤ
ꯑꯗꯣ ꯍꯧꯖꯤꯛꯀꯥꯟ ꯅꯨꯄꯥꯁꯤꯡꯁꯨ ꯑꯐꯕ ꯑꯝꯇ ꯂꯩꯇ꯭ꯔꯦ
ꯅꯨꯄꯤꯁꯤꯁꯨ ꯑꯐꯕ ꯑꯃꯁꯨ ꯂꯩꯇ꯭ꯔꯕꯅꯤ ꯖꯒꯥꯟꯅꯤ
ꯑꯁꯦꯡꯕ ꯐꯖꯅꯤꯡꯉꯥꯏꯁꯨ ꯂꯩꯇ꯭ꯔꯤ
ꯍꯧꯖꯤꯀꯥꯟꯗꯤ ꯄꯩꯁꯥꯕꯨ ꯍꯦꯛ ꯄꯥꯏꯔ ꯑꯗꯨꯝ ꯌꯥꯔꯕꯅꯦ
ꯃꯥꯅꯦ ꯃꯥꯅꯦ
ꯒꯥꯔꯤ ꯈꯔ ꯑꯅꯥꯟꯕ ꯑꯇꯥꯡꯕ ꯊꯧꯕꯀꯣ
ꯍꯣꯏ
ꯑꯗꯨꯋꯥꯏꯗꯨ ꯑꯗꯨꯝ ꯌꯥꯔꯕꯅꯦ
ꯑꯗꯨꯒꯨꯝꯕ ꯃꯤꯗꯤ ꯑꯣꯏꯅꯤꯡꯗꯦꯍꯦ ꯑꯩꯗꯤ
ꯐꯠꯇꯦꯗ ꯍꯥꯗꯕꯨꯗꯤ ꯖꯦꯅꯔꯦꯂꯤ ꯏꯁꯄꯤꯀꯤꯡꯗꯀꯣ ꯍꯥꯏ ꯋꯥꯔꯤꯗꫭ
ꯎꯝ
ꯇꯧꯒꯜꯂꯦ ꯍꯥꯏꯕ ꯋꯥꯅꯤꯗꯃꯤꯅ
ꯍꯣꯏ ꯍꯣꯏ ꯃꯥꯅꯦ ꯃꯥꯅꯦ ꯑꯐꯝ ꯈꯨꯗꯤꯡꯅꯤ ꯑꯗꯨꯗꯤ
ꯎꯝ
ꯆꯤꯡꯗ ꯈꯛ ꯑꯣꯏꯒꯦꯔꯥ ꯇꯝꯄꯥꯛ ꯑꯣꯏꯒꯦꯔꯥ ꯂꯩꯇꯕ ꯃꯐꯝ ꯂꯩꯀ ꯂꯩꯕ ꯃꯐꯝ ꯂꯩꯌꯦ
ꯎ ꯀꯔꯤ ꯊꯕꯛ ꯁꯨꯒꯦ ꯅꯨꯄꯥ ꯑꯗꯨꯗꯤ
ꯀꯔꯤꯁꯨ ꯁꯨꯗꯦꯗ
ꯃꯥꯁꯨ ꯀꯂꯦꯖ ꯇꯝꯅꯕꯣ
ꯇꯗꯦ
ꯀꯔꯤꯁꯨ ꯇꯧꯗꯦ ꯃꯥꯁꯨ ꯀꯩꯁꯨ ꯇꯝꯗꯦ
ꯐꯔꯦ ꯐꯔꯦ ꯐꯔꯦ ꯐꯖꯅ ꯀꯣꯏꯅꯀꯣ
ꯀꯣꯏꯅꯕꯅꯦ ꯀꯣꯏꯅꯔꯦ
ꯁꯤꯁꯇꯤꯔ ꯅꯪꯁꯦ ꯆꯍꯤ ꯇ꯭ꯋꯦꯟꯇꯤ ꯐꯥꯏꯚ ꯁꯔꯕꯣ
ꯁꯨꯔꯦ
ꯇꯩꯅꯐꯥꯏ ꯁꯣꯔꯨꯔꯦ
ꯍꯣꯏ
ꯇ꯭ꯋꯦꯟꯇꯤ ꯐꯥꯏꯚ ꯇ꯭ꯋꯦꯟꯇꯤ ꯐꯥꯏꯚ ꯁꯨꯐꯥꯛꯀꯗꯧ ꯃꯥꯥꯟꯅꯤꯗ
ꯍꯥ
ꯇ꯭ꯋꯦꯟꯇꯤ ꯐꯥꯏꯚ ꯁꯨꯕꯗꯣ ꯃꯥꯟꯗꯦꯕ
ꯁꯨꯔꯦꯒꯗꯧꯔꯒꯦ ꯏꯁ ꯃꯥꯟꯗꯦꯒꯥꯏꯅ
ꯅꯪꯒꯤ ꯈꯣꯟ ꯇꯥꯕꯗ ꯈꯔ ꯑꯉꯥꯡ ꯑꯣꯏꯒꯗꯧ ꯃꯥꯟꯕ
ꯑꯣ ꯃꯥꯟ꯭ꯔꯣ ꯍꯨꯝ ꯍꯨꯝ ꯑꯉꯥꯡꯗꯤ ꯑꯣꯏꯅꯤꯡꯗ꯭ꯔꯦ
ꯇ꯭ꯋꯦꯟꯇꯤ ꯐꯥꯏꯚ ꯍꯦꯛ ꯍꯦꯟꯈ꯭ꯔꯗꯤ ꯆꯍꯤꯗꯤ ꯑꯗꯨꯝ ꯆꯦꯟꯈ꯭ꯔꯕꯅꯤꯅ
ꯃꯥꯅꯦ ꯃꯥꯅꯦ
ꯑꯗꯨꯅꯦ
ꯃꯥꯅꯦ
ꯍꯧꯖꯤꯛ ꯁꯤꯁꯇꯔꯅ ꯇꯝꯅꯔꯤꯕꯁꯦ ꯃꯥꯁꯇꯔ ꯂꯦꯚꯦꯜꯗ ꯀꯔꯤꯔꯣ
ꯃꯁꯇꯦꯔ ꯅꯥꯠꯇꯦꯗꯥ ꯁꯤ ꯑꯩꯈꯣꯏ ꯑꯩꯅ ꯇꯝꯃꯗꯤꯦ ꯄꯪꯇꯝꯗ ꯇꯝꯕ ꯌꯥꯕꯅꯦ ꯍꯥꯏꯗꯤ ꯇꯦꯟꯁꯨ ꯇ꯭ꯋꯦꯜꯐꯁꯨ ꯊꯣꯏꯔ ꯀ ꯀꯣ ꯇꯨ ꯀ ꯈꯔ ꯃꯤꯅ ꯃꯁꯇꯔ ꯂꯣꯏꯔꯒ ꯇꯝꯕꯁꯨ ꯌꯥꯎꯋꯦ ꯑꯣ ꯍꯈꯣꯏ ꯃꯅꯤꯄꯨꯔꯗꯗꯤ